ꯍꯜꯂꯣ ꯏꯆꯦ ꯏꯆꯦ ꯅꯪ ꯑꯁ ꯌꯥ ꯅꯪꯕꯨ ꯅꯨꯡꯉꯥꯏꯔꯤꯕꯣ
ꯍꯣꯏ ꯅꯨꯡꯉꯥꯏꯔꯤꯌꯦ
ꯅꯪꯒꯤ ꯄꯥꯎ ꯇꯥꯗꯕꯁꯨ ꯀꯨꯏꯔꯦ ꯑꯥꯗ ꯄꯥꯏꯒ꯭ꯔꯕꯅꯤꯅ ꯀꯃꯥꯏ ꯀꯃꯥꯏꯟ ꯇꯧꯔꯤꯒꯦ
ꯑꯗꯨꯝ ꯂꯩꯌꯦ ꯊꯕꯛ ꯇꯧꯕ ꯍꯩꯇꯕ ꯅꯤꯅ ꯑꯗꯨꯝ ꯌꯨꯝꯗ ꯂꯩꯌꯦ
ꯃꯤꯗꯤ ꯄꯩꯁꯥ ꯄꯥꯏ ꯄꯩꯁꯥ ꯄꯥꯏꯕꯗ ꯂꯩꯔꯕꯅꯤꯅ ꯅꯨꯡꯉꯥꯏꯔꯝꯒꯅꯤ ꯀ ꯑꯥ
ꯍꯩꯁ ꯄꯩꯁꯥꯗꯤ ꯄꯥꯏꯗꯦꯍꯦ ꯄꯩꯁꯥꯗꯤ ꯊꯕꯛ
ꯄꯩꯁꯥ ꯑ ꯄꯩꯁꯥꯗꯤ ꯄꯥꯏ ꯗꯕ ꯄꯩꯁꯥꯗꯣ ꯑꯜꯃꯤꯔꯥꯗ ꯊꯝꯕꯅꯦꯕ ꯑꯥꯏꯗꯤ ꯈꯨꯠꯇ ꯄꯥꯏꯗꯕ ꯀꯣ ꯑꯜꯃꯤꯔꯥꯗ ꯊꯝꯕꯅꯦꯕ ꯅꯪꯒꯤꯁꯦ
ꯑꯁ ꯑꯜꯂꯥ ꯑꯔꯃꯤꯔꯥꯁꯨ ꯈꯥꯂꯤ ꯈꯥꯂꯤꯅꯦ
ꯅꯠꯇꯦ ꯅꯠꯇꯦ ꯅꯪ ꯄꯩꯁꯥ ꯄꯥꯏꯗ꯭ꯔꯗꯤ ꯑꯜꯃꯦꯔꯥꯗ ꯊꯝꯃꯝꯒꯅꯦꯕ
ꯍꯥꯎ
ꯅꯠꯇ꯭ꯔꯒ ꯀꯩꯅꯣꯗ ꯊꯝꯖꯥꯠꯂꯣ ꯑꯜꯃꯤꯔꯥ ꯅꯠꯇ꯭ꯔꯒ ꯕꯦꯡꯗ ꯄꯩꯔꯒ ꯊꯝꯕ ꯃꯤꯔꯣ ꯊꯝꯕꯖꯥꯠꯂꯥ ꯅꯪꯒꯤꯁꯦ
ꯂꯨꯄꯥ ꯑꯃ ꯐꯥꯎ ꯂꯩꯔꯝꯗꯦ ꯍꯧꯖꯤꯛꯀꯥꯟ
ꯂꯩꯔꯝꯒꯅꯤ ꯂꯩꯔꯝꯒꯅꯤ ꯅꯆꯤꯟꯊꯤꯒꯅꯨ ꯅꯪ
ꯎꯝ ꯅꯪꯗꯤ ꯀꯩꯀꯩ ꯊꯕꯛ ꯇꯧꯔꯤꯅꯣ ꯍꯧꯖꯤꯛꯀꯥꯟ
ꯇꯧꯗꯦ ꯊꯕꯛ ꯀꯁꯨ ꯂꯩꯇꯦ ꯍꯗꯛ ꯊꯕꯛ ꯇꯧꯗꯦ ꯇꯧꯗꯦ ꯃꯣꯏ ꯑꯦꯖꯝ ꯑꯩꯖꯥꯝ ꯃꯋꯥ ꯂꯧꯗꯦ ꯑꯦꯖꯝꯅ ꯁꯦꯔꯥꯟ ꯇꯨꯔꯥꯟ ꯇꯥꯡꯕ ꯉꯥꯛꯇ
ꯑꯦꯛꯖꯥꯝ ꯅꯪꯗꯤ ꯑꯦꯛꯖꯥꯝ ꯌꯥꯝ ꯊꯥꯏꯅ ꯁꯣꯏꯗꯅ ꯑꯃꯗꯤ ꯁꯣꯏꯗꯅ ꯑꯗꯨꯝ ꯇꯧꯔꯗꯤꯀꯣ ꯁꯣꯏꯗꯅ ꯑꯃ ꯗꯤ ꯎꯝ ꯏꯁꯣꯔꯅ ꯍ ꯐꯖꯕ ꯆꯥꯎꯕ ꯊꯕꯛ
ꯅꯪ ꯏꯁꯣꯔ ꯑꯣꯏꯔꯒꯗꯤ ꯐꯒꯗꯧꯕꯅꯦ ꯑꯩꯁꯦ
ꯏꯁꯣꯔꯅ ꯈꯪꯕꯅꯦ ꯈꯪꯕꯅꯦ
ꯌꯥꯗꯦꯅꯦ ꯂꯥꯏꯔꯤꯛ ꯂꯥꯏꯔꯛꯅ ꯁꯣꯟꯕꯅꯦ ꯑꯗꯨꯒ ꯂꯥꯏꯔꯛꯅ ꯄꯥꯗꯕꯅꯦ
ꯑ
ꯌꯥꯗ꯭ꯔꯦ ꯂꯥꯏꯔꯤꯛꯁꯦ ꯌꯥꯗ꯭ꯔꯦ ꯑꯦꯛꯖꯥꯝꯒꯁꯦ ꯇꯧꯕ ꯌꯥꯗ꯭ꯔꯦ
ꯅꯅꯥꯎ ꯅꯨꯨꯄꯥ ꯈꯣꯏꯗꯤ
ꯂꯩꯔꯤꯌꯦ ꯑꯩꯒ ꯆꯞ ꯃꯥꯟꯅꯅꯒ ꯇꯧꯗꯦ ꯇꯧꯗꯦ ꯐ꯭ꯔꯤꯗ ꯑꯗꯨꯝ ꯂꯩꯌꯦ ꯍꯥꯏꯕꯅꯦ
ꯑꯦꯛꯖꯥꯝ ꯑꯦꯛꯖꯥꯝ ꯑꯦꯛꯖꯥꯝ ꯇꯧꯕꯒꯤ ꯍꯣꯏ ꯅꯨꯡꯉꯥꯏꯅ ꯃꯇꯝ ꯑꯃ ꯃꯇꯝ ꯑꯃꯗꯗꯤ ꯅꯨꯡꯉꯥꯏꯅ
ꯐꯩꯔꯦꯡ ꯇꯨꯔꯦꯡ ꯑꯗꯨ ꯃꯥꯏꯅ ꯍꯥꯏꯔ ꯀꯅꯣ ꯖꯥꯠ ꯖꯥꯠ ꯇꯥꯅꯤꯡꯗꯦꯗ
ꯑꯁꯦꯡ ꯕꯅꯦ
ꯑꯗꯨꯒꯨꯝꯕ ꯇꯧꯖꯗꯦ ꯍꯩꯖꯗꯦ ꯍꯩꯇ꯭ꯔꯕꯅꯤꯅ ꯉꯝꯁꯨ ꯉꯝꯗ꯭ꯔꯦ ꯎꯝ
ꯅꯣꯡꯃꯗꯤ ꯁꯣꯏꯗꯅ ꯂꯥꯛꯀꯅꯤ ꯃꯇꯝꯗꯣ
ꯃꯇꯝꯗꯨꯗꯤ ꯂꯥꯛꯀꯅꯦꯕꯀꯣ ꯍꯥꯏꯗꯤ ꯇꯧꯒꯗꯕ ꯑꯦꯛꯖꯥꯝ ꯑꯗꯨꯒꯨꯝꯕꯗꯤ ꯂꯥꯛꯑꯣꯏꯕ ꯃꯇꯝꯗꯨꯗꯤ ꯍꯣꯏ ꯁꯣꯏꯗꯅ ꯂꯥꯛꯀꯅꯤ ꯑꯩꯈꯣꯏ ꯍꯤꯡꯕꯨ ꯍꯤꯡꯈ꯭ꯔꯗꯤ ꯀꯣ
ꯃꯇꯝꯅ ꯃꯇꯝꯅ ꯅꯣꯏꯒꯤ ꯑꯥ ꯁꯥꯔꯚꯤꯁ ꯀꯔꯤ ꯍꯥꯏꯁꯤꯔꯥ ꯑꯗꯨꯝ ꯇꯧꯕ
ꯅꯠꯇꯦ ꯅꯠꯇꯦ ꯅꯠꯇꯦ ꯑꯗꯨꯒꯨꯝꯕ
ꯑꯄꯥꯝꯕ ꯅꯣꯏꯅ ꯍꯣꯠꯅꯕ
ꯑꯗꯨꯒꯨꯝꯕ ꯑꯩꯈꯣꯏꯗ ꯄꯤꯗ꯭ꯔ ꯃꯥꯅꯦ ꯌꯥꯗꯦ ꯌꯥꯗꯦ ꯄꯨꯟ ꯄꯨꯟꯁꯤꯒꯁꯦ ꯄꯨꯟꯁꯤꯒꯁꯦ ꯌꯥꯗ꯭ꯔꯕꯅꯤꯅꯀꯣ ꯍꯥꯏꯗꯤ ꯍꯨꯏꯗ ꯍꯨꯏꯗ ꯄꯤꯖꯔꯁꯨ ꯍꯨꯏꯗ ꯆꯥꯕꯤꯔꯣꯏ ꯄꯨꯟꯁꯤꯁꯦ
ꯋꯥꯅꯦꯅꯦ ꯀꯗꯥꯏꯗꯒꯤ ꯅꯪ ꯀꯥꯏꯗꯒꯤ ꯂꯩ ꯊꯣꯛꯂꯛꯄ ꯋꯥꯅꯣ ꯁꯤꯒꯨꯝꯕ
ꯑꯁꯦꯡꯕꯅꯦ ꯄꯨꯟꯁꯤꯁꯦ ꯀꯩꯅꯣ ꯃꯤꯒꯣꯝꯗ ꯅꯨꯡꯉꯥꯏꯇ꯭ꯔꯕꯅꯤꯅꯀꯣ
ꯑꯁ ꯅꯣꯏ ꯅꯣꯏꯒꯤ ꯄꯨꯟꯁꯤ ꯅꯣꯏꯒꯤ ꯄꯨꯟꯁꯤꯅꯦ ꯅꯨꯡꯉꯥꯏꯔꯤ ꯅꯨꯡꯉꯥꯏꯕ ꯍꯥꯏꯕꯁꯦ ꯑꯗꯨꯝ ꯑꯦꯛꯖꯥꯝ ꯊꯥꯔꯒ ꯑꯗꯨꯝ ꯄꯥꯔꯒ ꯑꯗꯨꯝ ꯂꯩꯕꯁꯦ
ꯌꯥꯗꯦ ꯌꯥꯗꯦ ꯂꯥꯏꯔꯤꯛꯁꯨ ꯄꯥꯗ꯭ꯔꯦ ꯑꯦꯛꯖꯥꯝꯁꯨ ꯇꯧꯗ꯭ꯔꯦ ꯄꯨꯟꯁꯤꯁꯦ ꯋꯥꯊꯤ ꯑꯣꯏꯔꯦꯅꯦ ꯍꯤꯍꯤꯍꯤ
ꯑꯍꯤꯍꯤꯍꯤꯍꯤꯍꯤ ꯋꯥꯊꯤ ꯋꯥꯊꯤ ꯑꯣꯏꯔꯁꯨ ꯃꯌꯥꯝꯅ ꯊꯥꯖꯕ ꯂꯩ ꯑꯗꯨꯅ ꯑꯍ
ꯍꯣꯏ ꯗ ꯄꯤꯖꯥꯔꯒ ꯈꯦꯕ
ꯅꯪꯅꯗꯤ ꯋꯥꯊꯤ ꯋꯥꯊꯤ ꯍꯥꯏꯔꯝꯃꯦ ꯑꯗꯣ ꯊꯥꯖꯕꯗꯤ ꯃꯤ ꯃꯌꯥꯝꯅ ꯊꯥꯖꯕꯅꯦ
ꯊꯥꯖꯕꯅ ꯑꯃ ꯑꯩꯅ ꯇꯧꯗꯕ ꯇꯧꯕꯅ ꯑꯃ ꯀꯃꯥꯏꯅ ꯑꯩꯅ ꯑꯩꯅ ꯍꯥꯏꯕꯁꯦ ꯊꯥꯖꯕꯅꯦ ꯑꯗ ꯃꯤ ꯑꯩꯒꯤ ꯄꯨꯟꯁꯤꯁꯤꯕꯨ ꯃꯤꯅ ꯍꯥꯏꯔ ꯊꯥꯖꯔꯤꯁꯤꯕꯨ ꯑꯩꯅ ꯍꯥꯏꯕꯗ ꯊꯥꯖꯒꯗꯕꯅꯤꯅꯦ ꯀꯔꯤꯅꯣ
ꯏꯆꯦꯁꯨ ꯉꯥꯎꯔꯕ ꯈꯪꯗꯦ ꯍꯟꯗꯛ ꯃꯣꯏ ꯑꯥꯗ ꯄꯥꯏ ꯍꯥꯏꯈ꯭ꯔꯕꯅꯤꯅ ꯉꯥꯔꯕ꯭ꯔꯥ ꯀꯩꯅꯣꯝ ꯇꯧꯔꯦꯅꯦ ꯑꯍꯤꯍꯤꯍꯤ ꯈꯤꯈꯤꯈꯤ
ꯑꯩꯗꯤ ꯅꯣꯏꯕꯨ ꯎꯝ ꯊꯥꯖꯕꯅꯦ ꯁꯣꯏꯗꯅ ꯅꯣꯏꯗꯤ ꯃꯤ ꯑꯣꯏꯔꯝꯒꯅꯤ
ꯃꯤꯕꯨꯗꯤ ꯑꯣꯏꯔꯦꯕꯀꯣ ꯁꯥꯗꯤ ꯅꯠꯇꯦꯕ ꯃꯤ
ꯍꯥꯏꯕꯗꯣ
ꯎꯝ ꯑꯥ ꯃꯈꯜ ꯃꯈꯜ ꯌꯥꯝ ꯂꯩꯕꯗꯣ
ꯃꯛ ꯃꯈꯜ ꯍꯥꯏꯕꯗꯤ ꯃꯤꯅꯥ ꯌꯦꯡꯕ ꯀꯥꯟꯗ ꯍꯥ
ꯌꯦꯡꯕ ꯀꯥꯟꯗ ꯀꯔꯤꯑꯕ ꯌꯦꯡꯕ ꯀꯥꯟꯗ ꯅꯠꯇꯦꯅꯦ ꯌꯦꯡꯕ ꯀꯥꯟꯗꯗꯤꯀꯣ ꯃꯤꯗꯤ ꯈꯔ ꯅꯦꯝꯃꯤꯀꯣ ꯁꯦꯔ ꯈꯔ ꯉꯥꯎꯗꯤ ꯉꯧꯋꯦꯀꯣ ꯑꯗꯨ ꯃꯉꯥꯏꯔꯦ ꯀꯔꯤ ꯍꯥꯏꯔꯨꯔꯦꯅꯦ
ꯍꯣꯏ ꯄꯤꯛꯁꯨ ꯄꯤꯛꯑꯦ ꯑꯗꯨꯒ ꯉꯥꯎꯁꯨ ꯉꯥꯎꯋꯦ ꯑꯗꯨꯒ ꯃꯉꯥꯜꯗꯣ ꯃꯉꯥꯜ ꯃꯉꯥꯥꯟꯗꯣ ꯁꯣꯏꯗꯅ ꯊꯣꯛꯀꯅꯤꯕ ꯅꯪꯒꯤ ꯅꯪꯒꯤ ꯑꯄꯤꯛꯄꯥ ꯅꯪꯒꯤ ꯎꯝꯍꯤꯍꯤ
ꯃꯉꯥꯥꯟ ꯊꯣꯛꯅꯕꯅꯤꯅ ꯃꯥꯏꯒꯁꯦ ꯃꯤꯡꯁꯦꯡꯒ ꯊꯥꯁꯤꯔ ꯈꯪꯗꯦ ꯃꯤꯡꯁꯦꯜꯒ ꯅꯄꯒ ꯆꯜꯂꯨꯁꯤꯔ ꯈꯪꯗꯦ
ꯅꯣꯏ ꯔꯦꯟꯗꯤ ꯑꯗꯨꯝ ꯂꯩꯀꯣ ꯅꯣꯏ ꯂꯩꯕꯝ
ꯂꯩꯌꯦ ꯂꯩꯌꯦ ꯂꯩ ꯀꯥꯏꯗꯒꯤꯕꯨ ꯆꯠꯂꯨꯔꯅꯤ ꯑꯩꯈꯣꯏ ꯊꯕꯛ ꯇꯧꯗꯕꯅꯤꯅ ꯁꯤꯗꯥ ꯀꯥꯔꯛꯑꯣ ꯅꯣꯏ ꯍꯦꯔꯣꯒ ꯀꯣꯏꯔꯛꯑꯣ ꯅꯣꯡꯃꯗꯤ ꯅꯪꯁꯦ ꯀꯩꯅꯣꯗ ꯑꯗꯨꯗ ꯂꯩꯔꯒ ꯑꯗꯨꯝ ꯇꯧ ꯇꯧ ꯃꯥꯜꯂꯦ ꯂꯥꯛꯇꯧ ꯃꯥꯟꯗ꯭ꯔꯦ
ꯀꯩꯅ ꯂꯥꯛꯀꯅꯤ ꯀꯩ ꯂꯥꯛꯇꯨꯝ ꯂꯥꯛꯀꯅꯤ ꯂꯥꯛꯀꯅꯤ ꯂꯥꯛꯄ ꯃꯇꯝ ꯌꯧꯗꯦ ꯍꯨꯖꯤꯛꯇꯤ ꯌꯧꯔꯀꯥꯟꯗ ꯑꯗꯨꯝ ꯂꯥꯛꯀꯅꯤ ꯅꯨꯡꯉꯥꯏꯌꯦꯅ
ꯑꯗꯣ ꯏꯆꯦꯗꯤ ꯀꯃꯥꯏꯟ ꯇꯧꯔꯤꯒꯦ ꯑꯗꯨꯗ ꯂꯩꯕ ꯅꯨꯡꯉꯥꯏꯕ꯭ꯔꯣ
ꯍꯣꯏ ꯅꯨꯡꯉꯥꯏꯌꯦ ꯍꯥꯏꯕ ꯇꯥꯏꯌꯦ
ꯎꯝ
ꯑꯊꯨꯝ ꯑꯦ ꯌꯨꯝ ꯑꯩꯒꯤ ꯑꯩꯒꯤ ꯌꯨꯝ ꯑꯣꯏꯖꯔꯒꯦꯅ ꯆꯠꯄꯅꯦꯅ ꯍꯥ
ꯎꯝ ꯃꯥꯅꯦ ꯃꯥꯅꯦ ꯍꯣꯏꯗ ꯃꯄꯣ ꯑꯣꯏꯔꯝꯅꯤꯅ ꯀꯣ ꯑꯩꯈꯣꯏ ꯀꯩꯅꯣꯗ ꯂꯥꯛꯑꯀꯥꯟꯗ ꯑꯗꯨꯗꯤ ꯂꯥꯛꯑꯗꯤ ꯅꯣꯏꯗ ꯑ ꯅꯪ ꯑꯗꯨꯗ ꯂꯩ ꯅꯣꯏꯗ ꯅꯪ ꯑꯗꯨꯗ ꯌꯨꯝ ꯄꯥꯜꯂꯤꯗꯣ ꯐꯔꯕꯅꯦ ꯑꯩꯈꯣꯏ ꯑꯗꯨꯗ ꯆꯠꯂꯒꯁꯨ ꯅꯣꯡ ꯐꯥꯗꯣꯛ ꯂꯩꯅꯤꯡꯉꯥꯏ ꯂꯩꯇ ꯀꯥꯟꯗ ꯑꯗꯨꯝ ꯂꯩꯕ ꯌꯥꯔꯦꯕ
ꯂꯥꯛꯑꯣ ꯂꯥꯛꯑꯣ
ꯑꯗꯨꯃꯥꯏꯅ ꯍꯣꯏ ꯅꯪ ꯑꯗꯨꯗ ꯌꯨꯝ ꯄꯥꯝꯕꯗꯣ ꯌꯥꯝ ꯐꯔꯕꯅꯦ
ꯎꯝ ꯉꯥꯏꯔꯝꯕꯅꯦ ꯅꯣꯏ ꯂꯥꯛꯄꯗꯣ
ꯎꯝ ꯉꯥꯏꯗꯣꯏꯅꯦ ꯉꯥꯏꯌꯣ ꯉꯥꯏꯌꯣ ꯑꯩ ꯂꯥꯛꯇꯨꯏꯅꯦ
ꯎꯝ
ꯅꯣꯡꯃ ꯅꯇ꯭ꯔꯒ ꯅꯣꯡꯃꯗꯤ ꯁꯣꯢꯗꯅ ꯂꯥꯛ ꯀꯅꯤꯕ ꯑꯗꯨꯗ ꯏꯟꯖꯥꯡ ꯑꯍꯥꯎꯕ ꯄꯤꯖꯒꯗꯕꯒꯣ
ꯍꯣꯏ ꯑꯦꯟꯁꯥꯡꯗꯤ ꯑꯦꯁ ꯌꯥꯝ ꯂꯩꯌꯦ ꯅꯥꯄꯤꯅ ꯇꯥꯡꯉꯦ ꯑꯁꯤꯗꯗꯤ ꯁꯥꯒꯨꯝꯕ ꯉꯥꯒꯨꯝꯕꯅ ꯍꯣꯡꯉꯦ ꯁꯤꯗꯗꯤ ꯎꯝ
ꯑꯦ ꯑꯩꯗꯤ ꯑꯇꯥꯡꯕꯗꯣ ꯆꯥꯅꯤꯡꯉꯦ ꯑꯍꯨꯝꯃꯛ ꯍꯣꯢ ꯑꯍꯣꯡꯕ ꯆꯥꯅꯤꯡꯗꯤꯌꯦ ꯑꯇꯥꯡꯕ ꯑꯇꯥꯡ ꯑ ꯇꯥꯡꯕ ꯍꯥꯎꯗ꯭ꯔꯁꯨ ꯇꯥꯡꯉꯗꯤ ꯑꯗꯨꯝ ꯌꯥꯔꯦ ꯑꯩꯒꯤꯗꯤ
ꯑꯗꯨ ꯑꯣꯏꯔꯗꯤ ꯇꯥꯡꯕ ꯍꯥꯏꯔꯗꯤ ꯍꯪꯒꯥꯝꯒꯨꯝꯕꯀꯣ ꯑꯗꯨꯒ ꯀꯣꯕꯤꯒꯨꯝꯕ
ꯀꯣꯕꯤꯁꯦ ꯀꯦꯖꯤꯗ ꯀꯌꯥ ꯄꯤꯒꯦ ꯑꯗꯨꯗ
ꯑꯩꯈꯣꯏ ꯀꯣꯕꯤꯗꯤ ꯄꯥꯛ ꯂꯧꯗꯦꯗ ꯃꯤꯅ ꯑꯗꯨꯝ ꯄꯤꯕ ꯑꯗꯨꯝ ꯆꯥꯏꯌꯦ ꯀꯣꯕꯤꯗꯤ
ꯑꯗꯨꯒ ꯍꯪ ꯍꯪꯒꯥꯝꯗꯤ ꯑꯩꯈꯣꯏ ꯁ꯭ꯋꯥꯏꯗ ꯂꯨꯄꯥ ꯇꯔꯥꯒꯤ ꯆꯥꯡꯗꯣ ꯑꯗꯨꯗ ꯀꯌꯥ ꯄꯤꯒꯦ
ꯑꯁꯤꯗꯁꯨ ꯑꯗꯨꯝ ꯇꯧꯋꯦ
ꯇꯧꯔꯗꯤ ꯆꯞ ꯆꯥꯟꯅꯩꯅ ꯑꯗꯨꯗꯤ
ꯎꯝ ꯑꯗꯣ ꯁꯥ ꯁꯥꯅ ꯁꯥ ꯉꯥꯅꯀꯣ ꯁꯥꯔꯦ ꯀꯦꯖꯤꯗ ꯎꯝ ꯆꯥꯍꯨꯝ ꯌꯥꯡꯈꯩ
ꯀꯔꯤ ꯀꯩ ꯀꯩ ꯁꯥꯥꯅꯣ ꯌꯦꯟ ꯌꯦ ꯌꯦꯟꯁꯥꯔꯣ ꯁꯟꯁꯥ ꯆꯍꯨꯝ ꯌꯥꯡꯈꯩꯒꯤ ꯑꯗꯨꯒ ꯀꯩꯅꯣꯗꯤ ꯑꯣꯛꯁꯥꯗꯤ ꯀꯌꯥ ꯄꯤꯒꯦ
ꯑꯣꯛꯁꯥꯗꯤ ꯆꯍꯨꯝ ꯎꯝ ꯆꯥꯝꯕꯔꯤ ꯆꯥꯝꯕꯔꯤ ꯌꯧꯗꯦ
ꯑꯗꯨꯗꯤ ꯈꯔ ꯍꯣꯡꯉꯦꯅꯦ ꯑꯗꯨꯗꯀꯣ ꯀꯦꯖꯤ ꯌꯦꯟꯁꯥꯗꯅ ꯀꯦꯖꯤꯗ ꯀꯌꯥ ꯄꯤꯒꯦ
ꯌꯦꯟꯁꯅꯥ
ꯕꯣꯏꯂꯔꯒꯤꯗ ꯂꯣꯀꯦꯜ ꯅꯠꯇꯕ
ꯎꯝ ꯆꯥꯅꯤ ꯆꯥꯅꯤꯌꯥ ꯋꯥꯟ ꯆꯥ ꯆꯥꯝꯌꯥꯡꯈꯩ ꯆꯥꯅꯤ ꯑꯗꯨ ꯃꯇꯝ ꯃꯇꯝꯒꯤ ꯂꯩ
ꯑ ꯑꯗꯨꯗꯤ ꯌꯥꯝ ꯈꯦꯠꯅꯗꯦꯅ ꯆꯥ ꯁꯤꯗ ꯍꯟꯗꯛ ꯀꯩꯅꯣ ꯄꯤꯌꯦ ꯌꯦꯟꯁꯥꯁꯦ ꯀꯦꯖꯤꯗ ꯑꯥ ꯆꯥꯅꯤꯒ ꯍꯨꯝꯗ꯭ꯔꯥ ꯄꯤꯌꯦꯕꯀꯣ ꯑꯦ ꯍꯨꯝꯗ꯭ꯔꯥ ꯅꯠꯇꯦ ꯆꯥꯅꯤꯒ ꯑꯥ ꯆꯥꯅꯤ ꯌꯥꯡꯈꯩ ꯆꯥꯅꯤꯒ ꯌꯥꯡꯈꯩꯔ ꯄꯤꯕꯒꯨꯝ ꯇꯧꯕꯅꯦ ꯆꯥꯅꯤ ꯌꯥꯡꯈꯩꯗꯒꯤ ꯇꯥꯗꯤ ꯇꯥꯗ꯭ꯔꯦ ꯆꯥꯅꯤ ꯍꯨꯝꯐꯨ ꯄꯤꯕꯁꯨ ꯌꯥꯎꯏ ꯂꯣꯏ ꯇꯥꯡꯉꯤꯗ ꯑꯗꯨꯗ ꯍꯣꯏ ꯍꯣꯏ ꯃꯥꯅꯦ ꯃꯥꯅꯦ ꯀꯩꯗꯧꯔꯤꯅꯣ
ꯍꯧꯖꯤꯛꯇꯤ ꯆꯥꯛ ꯆꯥꯕ ꯂꯣꯏꯔꯒ ꯑꯗꯨꯝ ꯂꯩ ꯐꯃꯨꯡꯗ
ꯉꯥꯍꯥꯛ ꯂꯩꯔꯗꯤ ꯕꯖꯥꯔ ꯆꯠꯁꯦ ꯍꯥꯏꯅ ꯍꯣꯏ ꯍꯥꯏꯔꯒ ꯂꯩꯕꯅꯦ ꯕꯥꯖꯔ ꯀꯣꯏꯕ ꯆꯠꯁꯦ ꯍꯥꯏ ꯑꯩꯈꯣꯏꯁꯦ ꯑꯃ ꯃꯅꯥꯎꯅꯨꯄꯤ ꯂꯥꯛꯄ
ꯑꯥ ꯑꯗꯣ ꯅꯪ ꯑꯁ ꯌꯥꯝ ꯅꯨꯡꯉꯥꯏꯅ ꯌꯥꯝ ꯅꯨꯡꯉꯥꯏꯅ ꯂꯩꯕ ꯃꯥꯜꯂꯦꯀꯣ ꯅꯪ
ꯍꯣꯏ ꯌꯥꯝ ꯅꯨꯡꯉꯥꯏ ꯍꯥꯏꯕ ꯇꯥꯔꯦ
ꯐꯩꯌꯦ ꯐꯩ ꯅꯣꯏꯅ ꯅꯨꯡꯉꯥꯏꯅ ꯄꯥꯜꯂꯤ ꯗꯣ ꯑꯩꯈꯣꯏ ꯌꯦꯡꯉ ꯍꯔꯥꯎꯔꯤꯅꯤ
ꯎꯝ ꯅꯨꯡꯉꯥꯏ ꯅꯨꯡꯉꯥꯏꯌꯦ ꯍꯥꯏꯕ ꯇꯥꯔꯦ ꯅꯨꯡꯉꯥꯏꯌꯦ ꯑꯗꯨꯝ ꯍꯔꯥꯎ ꯍꯔꯥꯎꯅ ꯃꯤ ꯂꯣꯏꯅ ꯑꯗꯨꯝ ꯂꯩꯒꯗꯕꯅꯦ
ꯎꯝ
ꯂꯣꯏꯅ ꯃꯥꯡꯕ ꯃꯥꯡ ꯃꯥꯡꯕ ꯎꯋꯦꯀꯣ
ꯑꯥꯒꯁꯇ ꯑꯃꯨꯛ ꯍꯧꯔꯁꯦ
ꯍꯣꯏ ꯍꯧꯁꯦ ꯍꯧꯁꯦ ꯑꯩꯗꯤ ꯑꯗꯨꯝ
ꯂꯨꯗꯨ ꯇꯧꯕꯗꯣ ꯍꯥꯟꯅ ꯗꯨꯒ ꯃꯥꯟꯅꯗ꯭ꯔꯦ ꯍꯥ
ꯍꯣꯏꯅꯦ ꯊꯋꯥꯏ ꯊꯋꯥꯏ ꯆ ꯊꯋꯥꯏ ꯆꯪꯔꯗꯤꯀꯣ ꯔꯨ ꯗꯨꯗꯤ
ꯎꯝ ꯍꯣꯏ ꯁꯅꯞ ꯎꯝ
ꯑꯗꯨꯃꯥꯏꯅ ꯇꯧꯗꯕꯅꯦ ꯇꯥꯕ꯭ꯔ